ꯇꯥꯌꯦ ꯇꯥꯌꯦ
ꯀꯔꯤ ꯒꯦ ꯀꯔꯤ ꯌꯦꯟꯁꯥꯡ ꯍꯥꯎꯔꯒꯦ
ꯍꯥꯎꯇ꯭ꯔꯤꯌꯦ ꯆꯥꯛ ꯀꯥꯝꯕ ꯂꯣꯏꯕꯗ ꯆꯥꯛ ꯀꯥꯝꯕꯄ ꯂꯣꯏꯕ ꯉꯥꯏꯍꯥꯛ ꯑꯣꯏꯔꯦ ꯑꯩꯈꯣꯏꯃꯥ ꯑꯩꯈꯣꯏ ꯆꯦ ꯊꯣꯛꯈꯤꯕꯅꯤ ꯆꯪꯉꯛꯇ꯭ꯔꯤ
ꯆꯥꯛ ꯆꯥꯗ꯭ꯔꯤꯕꯣꯏꯔꯦ
ꯆꯥꯗ꯭ꯔꯤꯌꯦ ꯉꯁꯥꯏꯗꯒꯤ ꯅꯪ ꯊꯝꯈ꯭ꯔꯦ ꯑꯗꯣ ꯑꯩꯈꯣꯏ ꯏ ꯅꯥꯎꯄꯤꯗꯣ ꯃꯥꯒ ꯇꯧ ꯃꯥꯅ ꯑꯩꯉꯣꯟꯗ ꯃꯥꯁꯨ ꯈꯔ ꯈꯔ ꯇꯥꯟꯖꯒꯦꯅ ꯑꯩꯉꯣꯟꯗ ꯇꯧꯁꯦ ꯃꯣꯏ ꯃꯅꯥꯎꯄꯤꯗꯣ ꯍꯩꯇꯦꯅ ꯑꯩꯉꯣꯟꯗ
ꯎꯝ
ꯑꯩꯅ ꯅꯪꯒ ꯅꯪꯒ ꯇꯧ ꯂꯩꯕꯗꯣ
ꯎꯝ
ꯑ ꯃꯥ ꯍꯥꯏ ꯑꯩꯉꯣꯟꯗꯥ ꯃꯥꯁꯨ ꯁꯪꯗꯕ ꯉꯁꯥꯏ ꯑꯗ ꯃꯥ ꯇꯨꯁꯟ--ꯇꯨꯁꯟ ꯃꯌꯥꯝ ꯆꯠꯂꯦꯕ ꯃꯥꯗꯣ ꯑꯌꯨꯛꯇꯁꯨ ꯆꯠꯂꯦ ꯅꯨꯡꯊꯤꯟꯜꯗꯁꯨ ꯑꯍꯨꯝ ꯆꯠꯂꯦꯕ
ꯎꯝ
ꯑꯗꯨꯗꯨꯒꯤ ꯃꯥ ꯎꯝ ꯑꯗꯨꯗꯨꯒꯤ ꯃꯥꯅ ꯉꯥꯛ ꯃꯥꯅ ꯋꯥꯔꯤ ꯉꯥꯛ ꯁꯥꯟꯅꯁꯦꯅꯥ ꯁꯥꯅꯥꯔꯝꯕꯅꯤ
ꯑꯩꯈꯣꯏꯗꯤ ꯂꯣꯏꯔꯦ ꯃꯥꯏ ꯇꯥꯊꯣꯛꯑꯦ
ꯆꯥꯛꯁꯨ ꯆꯥꯊꯣꯛꯑꯦ
ꯆꯥꯛꯁꯨ ꯆꯥꯊꯣꯛꯑꯦ
ꯀꯩ ꯌꯦꯟꯖꯥꯡꯅꯦꯕ ꯅꯪ ꯊꯣꯡꯉꯤꯗꯣ
ꯁꯧꯒ꯭ꯔꯤ
ꯁꯧꯒꯔꯤ ꯆꯥꯗꯥꯗꯨꯝ ꯀꯨꯏꯔꯦ ꯑꯩ ꯆꯥꯁꯦꯔ ꯁꯧꯒꯔꯤ
ꯆꯥꯎ ꯍꯥꯎꯕꯅꯦ ꯑꯩꯈꯣꯏ ꯍꯋꯥꯏ ꯑꯁꯥꯡꯕꯤ ꯄꯥꯟꯕꯃꯟꯗꯅ ꯍꯋꯥꯏ ꯑꯁꯥꯡꯕꯤ ꯆꯥꯃꯟꯗꯅ ꯆꯥꯅꯤꯡꯗ꯭ꯔꯦ
ꯑꯗꯣ ꯑꯥꯗ ꯆꯥꯕ ꯍꯦꯟꯖꯥꯡꯁꯤꯒ ꯁꯤꯗ ꯆꯥꯕ ꯍꯟꯖꯥꯡꯁꯤꯒ ꯈꯦꯠꯅꯩ ꯍꯥꯏꯕ ꯁꯤꯗ ꯆꯥꯕꯁꯤ ꯑꯁ ꯁꯤ ꯀ꯭ꯂꯤꯞꯁꯦ ꯇꯦꯛꯅꯕ꯭ꯔꯥ ꯅꯪ ꯇꯧꯔꯤꯁꯦ
ꯀꯔꯤ
ꯀꯔꯝꯕꯅ ꯍꯥꯎꯋꯤꯕ
ꯁꯤꯗꯅ ꯍꯥꯎꯋꯦ ꯍꯥꯏꯕ ꯌꯨꯝꯗꯅ ꯃꯍꯥꯎ ꯂꯩꯒꯨꯝ ꯇꯥꯏꯞ ꯇꯧꯋꯦꯕ ꯈꯣꯏ ꯃꯥꯅꯖꯨ ꯉꯧꯕꯩꯔꯥ ꯀꯩꯅꯣ
ꯑꯣ ꯑꯗꯨꯅ ꯇꯥꯛꯄꯗꯤ ꯅꯪꯅ ꯑꯥꯗ ꯊꯣꯡꯉꯒ ꯆꯥꯕꯗꯨ ꯍꯥꯥꯎꯇ꯭ꯔꯦ ꯁꯤꯅꯦꯕ
ꯍꯥꯏꯗꯤ ꯑꯩꯅ ꯍꯥꯏꯗꯤ ꯑꯩꯈꯣꯏꯅ ꯑꯥꯗ ꯊꯣꯡꯕꯗꯨꯗꯤ ꯑꯗꯨꯝ ꯆꯥꯕꯗꯣ ꯈꯪꯗꯦ ꯑꯗꯨꯝ ꯊꯥꯎ ꯈꯔꯗ ꯃꯍꯥꯎ ꯈꯔ ꯋꯥꯠꯄ ꯇꯥꯏꯞ ꯇꯧꯋꯦꯕ ꯑꯁꯤꯗ ꯆꯥꯕꯖꯤꯅ
ꯈꯪꯗꯦ ꯌꯨꯝꯒꯤ ꯑꯗꯨꯝ ꯍꯤꯟꯖꯥꯡ ꯆꯥꯕꯩꯔꯥ ꯑꯣꯏꯕꯩꯔꯥ ꯈꯪꯗꯦ ꯍꯥꯎꯋꯤ
ꯎꯝ ꯌꯨꯝꯗ ꯇꯧꯕꯖꯤꯅꯗꯤ ꯑꯗꯨꯝ ꯍꯥꯎ ꯇꯥꯕꯅꯤ
ꯈꯔ ꯍꯦꯜꯂꯦ ꯍꯌꯦꯡꯖꯤꯅ ꯈꯣꯏ ꯃꯥꯏ ꯕꯥꯔꯗꯦꯅꯤ ꯑꯩꯅ ꯑꯩ ꯄꯩꯁꯥ ꯑꯗꯨ ꯐꯪꯉꯦ ꯈꯣꯠꯂꯦꯅ ꯋꯥꯔꯤ ꯁꯥꯕ ꯃꯉꯣꯟꯗ ꯑꯩꯅꯁ ꯋꯥꯔꯤ ꯋꯥꯇꯥꯏ ꯁ ꯈꯪꯅꯕ ꯑꯗꯨꯝ ꯍꯥꯏꯕ ꯃꯉꯣꯟꯗ ꯁꯦꯡꯕꯗꯣ ꯑꯩꯅ ꯍꯥꯏ ꯑꯩꯈꯣꯏ ꯃꯥꯗꯤ ꯑꯗꯨꯝ ꯑꯩꯅ ꯍꯥꯏꯌꯦ ꯑꯩꯈꯣꯏ ꯃꯥꯗꯤ ꯐꯩ ꯍꯥꯏꯕꯗꯣ ꯑꯩ ꯍꯣꯏ ꯃꯥꯅ ꯄꯥꯝꯗꯕꯗꯤ ꯄꯥꯝꯗꯦ ꯍꯥꯏꯅꯗꯤ ꯍꯥꯏꯖꯔꯒꯁꯨ ꯃꯤꯉꯣꯟꯗ ꯌꯥꯝ ꯀꯥ ꯍꯦꯟꯅ ꯊꯤꯡ ꯈꯣꯠꯇꯅ ꯇꯧꯕꯤꯕꯗꯣ ꯀꯩꯁꯨ ꯇꯧꯗꯦꯕ ꯈꯪꯉꯕ
ꯃꯥꯅ ꯄꯥꯝꯗꯕꯗꯨꯗꯤ ꯃꯥ ꯄꯥꯝꯗꯦ ꯗꯨꯝ ꯍꯥꯏ ꯑꯩꯗꯤ ꯁꯨꯃꯥꯏꯅꯒ ꯃꯤꯅ ꯍꯥꯏꯅ ꯂꯦꯝꯗꯕꯁꯦ ꯄꯥꯝꯗꯦ ꯑꯗꯨꯅ ꯅꯪꯁꯨ ꯇꯧꯅꯤꯡꯀꯣ ꯈꯣꯠꯅꯨ
ꯍꯧꯖꯤꯛꯀꯤꯗꯨꯗꯤ ꯌꯥꯔꯕ ꯅꯠꯇ꯭ꯔꯣ
ꯑ ꯍꯧꯖꯤꯛꯀꯤꯗꯨꯁꯨ ꯑꯩ ꯉꯁꯥꯏꯗꯒꯤ ꯃꯥ ꯅꯪ ꯉꯁꯥꯏ ꯋꯥꯔꯤ ꯋꯥꯔꯤꯁꯟꯅꯗꯨꯁꯨ ꯃꯥ ꯅꯥꯀꯟꯗ ꯑꯗꯨꯝ ꯂꯩꯌꯦꯕ ꯈꯪꯉꯕ
ꯎꯝ
ꯑꯗ ꯃꯥ ꯅꯥꯀꯟ ꯂꯩꯌꯦ ꯑꯗꯨꯝ ꯇꯥꯔ ꯃꯥꯁꯨ ꯂꯩꯑꯦ ꯑꯗꯨꯝ ꯑꯩꯅ ꯑꯗꯨꯗꯩ ꯄꯩꯁꯥ ꯂꯨꯄꯥ ꯂꯤꯁꯤ
ꯌꯥꯔꯦ ꯌꯥꯔꯦ ꯑꯗꯩꯗꯤ ꯅꯪ ꯂꯦꯄꯣ
ꯍꯣꯏꯍꯦ ꯑꯩꯅ ꯍꯥꯏꯖꯦ ꯇꯥꯒꯣ ꯑꯗꯨ ꯑꯩꯅ ꯄꯩꯁꯥ ꯃꯔꯤꯃꯨꯛ ꯂꯩꯌꯦꯅ ꯍꯥꯏꯕꯅꯦꯕ ꯎꯝ ꯃꯉꯣꯟꯗ ꯃꯔꯤꯃꯨꯛ ꯂꯩꯕꯗꯨꯗ ꯑꯩꯅ ꯃꯔꯤꯃꯨꯛ ꯂꯩ ꯈꯇꯪ ꯍꯥꯏꯖꯤꯟꯅꯕꯅꯦꯕ ꯑꯗꯨꯗꯥ ꯅꯍꯥꯟꯗꯁꯨ ꯑꯩꯅ ꯑꯩꯒꯤ ꯑꯙꯥꯔ ꯑꯞꯗꯦꯠ ꯇꯧꯕ ꯐꯣꯇꯣꯗꯣ ꯌꯥꯝ ꯊꯤꯛꯍꯧꯋꯦ ꯑꯙꯥꯔ ꯑꯞꯗꯦꯠꯇꯣ ꯑꯁ ꯈꯨꯊꯤ ꯑꯝꯅꯦꯀꯣ ꯑꯩ ꯁꯛꯇꯣ ꯑꯗꯨꯗꯨꯒ ꯑꯙꯥꯔꯗꯣ ꯇꯧꯕꯒ ꯑꯦꯁ ꯁꯤꯒ ꯏꯟꯀꯝꯒ ꯇꯥꯟꯊꯣꯛꯄ ꯂꯨꯄꯥ ꯆꯥꯝꯔꯤ ꯌꯥꯡꯈꯩ ꯑꯃꯁꯨ ꯂꯣꯏꯊꯣꯛ ꯈ꯭ꯔꯦ ꯑꯩꯅ ꯃꯥꯗꯑ ꯑꯗꯨꯗꯣ ꯍꯥꯏꯕ ꯃꯉꯣꯟꯗ ꯃꯗꯨꯁꯨ ꯍꯥꯏꯅ ꯋꯥꯔꯤꯗꯨ ꯁꯥꯕꯗꯨ ꯍꯥꯏꯗꯣꯛꯄꯗꯨꯗ ꯃꯥ ꯍꯌꯦꯡ ꯕꯥꯔꯗꯦꯁꯦ ꯑꯩꯅ ꯎ ꯀꯩꯀꯩꯅꯣ ꯃꯥ ꯀꯩ ꯂꯩꯌꯣꯅꯣ ꯀꯩ ꯂꯩꯌꯣꯅꯣ ꯑꯗꯨꯝ ꯍꯥꯏꯌꯦꯕ ꯃꯥꯅ ꯅꯍꯥꯃꯨꯛꯁꯨ ꯑꯗꯨꯝ ꯐꯥꯒꯤ ꯑꯣꯏ ꯀꯩ ꯑꯣꯏ ꯑꯣꯟꯗ ꯀꯩ ꯂꯩꯗꯣꯏꯕ ꯅꯪꯗꯤꯅ ꯑꯗꯨꯝ ꯑꯩ ꯑꯗꯨꯝ ꯑꯩꯅ ꯑꯗꯨꯝ ꯈꯔ ꯑꯗꯨꯝ ꯇꯣꯡꯁꯤꯟꯖꯕ ꯀꯩ ꯀꯩ ꯃꯉꯣꯟꯗ ꯂꯧꯔꯛꯄ ꯃꯥꯏꯩꯁꯥꯅꯤꯀꯣ ꯑꯩ ꯄꯩꯁꯥꯗꯤ ꯅꯠꯇ꯭ꯔ ꯃꯥꯏ ꯄꯩꯁꯥ ꯍꯥꯏꯩꯅ ꯇꯣꯡꯁꯤꯟꯖꯕ ꯈꯣꯠ ꯈꯣꯠꯆꯕ ꯂꯩꯕꯗꯣ ꯑꯗꯨꯝ ꯍꯥꯏꯗꯤ ꯅꯝ ꯃꯥꯏ ꯀꯦꯛꯀꯨꯝꯕ ꯑꯃꯝ ꯂꯩꯌꯦꯕ ꯈꯪꯉꯕ
ꯎꯝ
ꯕꯥꯔꯗꯦ ꯀꯅꯤꯅ ꯍꯥꯏꯅ ꯍꯌꯦꯡꯗꯤ ꯃꯥ ꯑꯩꯅ ꯀꯦꯛ ꯇꯧꯁꯤꯔꯣ ꯍꯥꯏꯕ ꯃꯥ ꯇꯧꯔꯔꯣꯏꯅ ꯀꯦꯛꯇꯣ ꯇꯧꯔꯁꯨ ꯃꯥ
ꯀꯩ ꯍꯥꯏꯅꯤ ꯑꯩꯈꯣꯏꯅ ꯑꯩꯈꯣꯏ ꯃꯁꯦꯟ ꯇꯧꯅꯕꯅ ꯑꯃꯨꯛ ꯈꯔ ꯈꯤꯇꯪ ꯂꯛꯖꯔꯤ ꯇꯥꯏꯞꯇ ꯑꯣꯏꯔꯁꯨ ꯑꯩꯈꯣꯏ ꯁꯤꯗꯗꯤ ꯑꯥ ꯑꯩꯈꯣꯏ ꯃꯥꯗꯤ ꯑꯉꯥꯡꯁꯨ ꯅꯠꯇꯦꯗꯣ ꯑꯉꯥꯡꯒꯤ ꯍꯔꯥꯎꯅꯤꯡ ꯇꯧꯕꯁꯨ ꯅꯠꯇꯦ ꯑꯗꯨꯝ ꯂꯦꯝꯃ ꯈꯣꯠꯂꯦꯕꯗꯣ ꯑꯉꯥꯡ ꯃꯌꯥꯝꯗꯨ ꯑꯗꯨꯃꯥꯏꯅ ꯇꯧꯋꯦꯕ ꯈꯪꯕꯔ꯭ꯥ ꯑꯗꯨꯒꯨꯝꯕꯗꯨ ꯌꯥꯎꯗꯕꯅꯤꯅ ꯃꯣꯏꯒꯤꯗꯤ ꯑꯃꯨꯛ ꯃꯥ ꯑꯩꯅ ꯍꯌꯦꯡꯗꯣ ꯑꯗꯨꯁꯨ ꯇꯧꯔꯔꯣꯏꯁꯦ ꯍꯥꯏꯗꯅ ꯕꯖꯥꯔ ꯆꯠꯂꯒ ꯐꯨꯔꯤꯠ ꯑꯃ ꯂꯩꯔꯒꯦꯅ ꯍꯥꯏꯕ
ꯎꯝ
ꯃꯥꯅ ꯌꯥꯏꯌꯦꯌꯦ ꯐꯨ ꯌꯥꯝ ꯂꯩꯕꯤꯔꯣꯏꯌꯦ
ꯎꯝ ꯌꯥꯔꯦ ꯀꯩꯅꯣ ꯑꯗꯨꯅ ꯁꯝꯃꯦ
ꯑꯪ ꯑꯗꯨꯅ ꯑꯩꯅꯗꯤ ꯍꯌꯦꯡ ꯨꯔꯥ ꯆꯠꯂꯞ ꯐꯨꯔꯤꯠꯇꯣ ꯈꯜꯂꯨꯔꯁꯤ ꯑꯩꯈꯣꯏ ꯁꯤꯗꯁꯨ ꯑꯃ ꯏꯁꯇꯣꯔ ꯑꯃ ꯍꯥꯡ ꯈꯣꯠ ꯀꯃꯥꯏ ꯇꯧꯋꯦꯅꯦ ꯍꯥꯏꯕꯗꯣ ꯅꯉꯣꯟꯅꯩꯅ ꯅꯉꯣ ꯍꯥꯏꯗꯔꯤꯕ꯭ꯔꯥ
ꯍꯥꯏ ꯃꯥꯂꯦ ꯍꯥꯏ꯭ꯔꯤꯕ ꯃꯈꯣꯏ ꯁꯤꯗ
ꯍꯥꯏꯔꯤ
ꯏꯁꯇꯣꯔ ꯏꯁꯇꯣꯔ ꯑꯃ ꯍꯥꯡꯉꯦꯕ ꯍꯪꯕ ꯏꯁꯇꯣꯔ ꯑꯃ ꯑꯅꯧꯕ ꯅꯨꯄꯤ ꯉꯥꯛꯇꯒꯤ ꯍꯥꯏꯗꯤ ꯕꯦꯒꯠꯇ ꯌꯣꯟꯕꯗꯣ ꯈꯔꯗꯤ ꯇꯥꯡꯉꯦ ꯑꯗꯣ ꯈꯔ ꯇꯥꯡꯉꯁꯨ ꯑꯩꯈꯣꯏ ꯈꯪꯅꯕ ꯃꯤꯅꯦꯕ ꯑꯩꯈꯣꯏ ꯁꯤ ꯑꯩꯈꯣꯏ ꯁꯤ ꯂꯝꯗꯒꯤ ꯍꯥꯟꯅ ꯕꯖꯥꯔꯗ ꯅꯨꯄꯤꯒꯤ ꯐꯤꯔꯣꯜ ꯌꯣꯜꯂꯝꯕ ꯍꯧꯖꯤꯛꯅ ꯑꯃꯨꯛ ꯗꯨꯕꯥꯅꯤ ꯏꯁꯇꯣꯔ ꯑꯃ ꯍꯥꯡꯉꯒ ꯅꯨꯄꯤ ꯉꯥꯛꯇꯒꯤ ꯕꯦꯦꯛ ꯈꯣꯡꯎꯞ ꯑꯗꯨꯗꯒꯤ ꯀꯩ ꯃꯌꯥꯝ ꯀꯂꯦꯛꯁꯟ ꯑꯃ ꯑꯩꯈꯣꯏꯒꯤ ꯃꯤ ꯏꯝꯐꯥꯜꯗꯒ ꯇꯧꯅꯩꯗꯨ ꯑꯗꯨꯃꯥꯏꯅ ꯑꯗꯨ ꯁꯤꯁꯤꯗ ꯑꯃ ꯍꯥꯡꯉꯦꯕ ꯃꯣꯏꯁꯨ ꯍꯥꯡꯕꯗꯨꯗ ꯑꯗꯨꯁꯨ ꯑꯩꯁꯨꯈꯣꯏ ꯑꯩꯈꯣꯏꯁꯨ ꯈꯪꯅꯩꯌꯦꯕ ꯑꯩꯈꯣꯏ ꯆꯔꯒ ꯇꯤꯟꯅꯕ ꯃꯤꯅꯦꯕ ꯑꯗꯨꯝ ꯈꯪꯅꯩꯌꯦꯕ ꯑꯩꯈꯣꯏꯒꯁꯨ ꯑꯗꯨꯝ ꯑꯗꯨꯗꯒꯤ ꯃꯣꯏꯁꯨ ꯃꯣꯏ ꯍꯥꯡꯕꯨꯗꯤ ꯑꯩꯈꯣꯏꯆꯦ ꯍꯣꯏ ꯆꯠꯂꯨꯔꯁꯨ ꯑꯩꯈꯣꯏ ꯃꯥꯗꯩ ꯆꯠꯇ꯭ꯔꯤ ꯍꯥꯏ ꯑꯩꯁꯨ ꯆꯠ ꯑꯗꯨꯗꯩꯗꯗꯤ ꯑꯩꯈꯣꯏ ꯃꯥꯅ ꯇꯧꯁꯦ ꯈꯣꯠꯆꯦꯅ ꯍꯥꯏꯅꯕ
ꯑꯗꯨ ꯀꯅꯤ ꯃꯨꯛ ꯅꯪ ꯉꯥꯡ ꯀꯩꯅꯣ ꯍꯥꯏ ꯆꯠꯂꯣ ꯑꯩꯁꯨꯦꯅꯦ ꯕꯦꯒ ꯐꯖꯕ ꯑꯃ ꯂꯩꯅꯤꯡꯉꯤ ꯕꯦꯛꯇꯣ ꯑꯃ ꯕꯦꯒ ꯑꯃ ꯍꯧꯖꯤꯛ
ꯑꯗꯨ ꯍꯥꯏꯔꯒꯅꯦ
ꯎꯝ
ꯀꯩꯅꯣꯗꯣ ꯐꯦꯔꯋꯦꯜꯗ ꯇꯣꯡꯅꯕ ꯈꯣꯡꯃꯨꯣꯛ ꯑꯗ ꯅꯣꯏ ꯆꯦꯒꯤ ꯂꯨꯍꯣꯡꯕꯗ ꯇꯣꯡꯅꯕ ꯈꯣꯡꯃꯨꯞ ꯇꯣ ꯁꯦꯟ ꯂꯣꯔꯦꯟꯗꯣ ꯑꯗꯨꯗꯣ ꯂꯤꯁꯤꯡ ꯂꯤꯁꯤꯡ ꯑꯃꯒ ꯆꯥꯇ꯭ꯔꯨꯛꯇꯅꯦ
ꯎꯝ
ꯂꯤꯁꯤꯡ ꯑꯃꯒ ꯆꯥꯝꯃꯉꯥ ꯆꯥꯇ꯭ꯔꯨꯛꯂꯥꯗ ꯐꯪꯉꯕꯅꯦ
ꯑꯗꯨ ꯑꯣꯏꯅ ꯇꯧꯖꯥꯏ ꯍꯥꯏꯔꯕ
ꯑꯗꯨ ꯑꯣꯏꯅ ꯂꯦꯕꯔꯁꯤ ꯀꯩꯅꯣ
ꯀꯩꯅꯣ ꯍꯥꯏꯁꯤꯕ ꯑꯩ ꯁꯦꯟ ꯂꯣꯔꯦꯟ ꯇꯧꯗꯔꯕ ꯀꯩꯅꯣ ꯇꯧꯕꯗꯤ ꯑꯃ ꯅꯪꯒꯤ ꯑꯃ ꯈꯨꯒꯥ ꯉꯥꯡꯕꯤꯗꯣ ꯀꯔꯤ ꯍꯥꯏꯈꯔꯦ ꯃꯃꯤꯡꯗꯣ ꯍꯥꯏ ꯍꯩꯇꯦꯅꯦ ꯂꯨꯕꯇ ꯅꯥꯏꯕ꯭ꯔ ꯂꯨꯕꯇ ꯍꯦ ꯂꯨꯕꯠ ꯆꯅꯥꯏꯅꯦ ꯑꯗꯨ ꯑꯗꯨꯃꯥꯏꯅ ꯇꯧꯕꯕꯨꯗꯤ ꯀꯩ ꯀꯥꯏ
ꯑꯗꯨ ꯑꯩꯒꯤꯗꯤ ꯂꯩꯔꯦ ꯑꯗꯨꯗꯤ
ꯅꯪꯒꯤꯗꯤ ꯑꯣ ꯅꯪꯒꯤꯗꯤ ꯅꯉꯣꯁꯤꯅꯦ ꯑꯗꯣ ꯑꯩꯅ ꯈꯨꯅꯤꯡ ꯈꯨꯅꯤꯡ ꯑꯋꯥꯡꯕꯗꯨ ꯀꯣꯏꯅ ꯇꯣꯡ ꯉꯝꯃꯣꯏꯗꯕꯒꯤ ꯋꯥꯈꯜꯁꯦ ꯈꯪꯕ ꯅꯪ ꯁꯦꯟꯂꯣꯔꯦꯟꯗꯨꯗꯤ ꯑꯃꯨꯛ ꯉꯝꯗ꯭ꯔꯗꯤ ꯋꯥꯡꯉꯤꯗꯨ
ꯁꯦꯟ ꯂꯣꯏꯦꯟꯗꯨꯗꯤ ꯋꯥꯡꯗꯤꯅꯦ
ꯋꯥꯡꯗꯕ꯭ꯔꯣ ꯀꯌꯥ ꯉꯝꯒꯗ꯭ꯔꯣ ꯉꯝꯒꯗ꯭ꯔꯣ ꯊꯣꯡꯕꯕꯣ
ꯉꯝꯅꯤꯀꯩꯏꯅꯣ
ꯑꯩ ꯉꯝꯒꯗ꯭ꯔꯕ ꯅꯪꯕꯨꯗꯤ ꯉꯝꯃꯁꯨ
ꯉꯝꯅꯤ ꯑꯗꯨꯗ ꯗꯤꯖꯥꯏꯟ ꯑꯅꯤ ꯊꯣꯛꯑꯦꯕ ꯈꯪꯕ꯭ꯔꯥ
ꯎꯝ
ꯅꯪꯅ ꯃꯔꯤ ꯃꯆꯥ ꯑꯃꯇꯪꯗꯣ ꯇꯣꯡꯕ ꯉꯝꯃꯣꯏ ꯍꯥꯏꯇꯥꯔꯒꯅ ꯀ꯭ꯔꯣꯁꯇ ꯆꯠ ꯄꯤ ꯃꯔꯤ ꯑꯃꯁꯨ ꯊꯣꯛꯑꯦꯕ
ꯎꯝ
ꯑꯗꯨꯗꯤ ꯀꯤꯅꯗꯕꯤ ꯑꯝꯇ ꯊꯤꯡꯖꯜꯂꯒ ꯇꯪ ꯇꯣꯛꯄꯤ
ꯑꯗꯨꯝ ꯅ ꯐꯗꯨꯏ ꯃꯥꯂꯦ
ꯑꯩ ꯊꯥꯔꯛꯀꯦ ꯑꯩ ꯁꯦꯌꯔ ꯇꯧꯔꯛꯀꯦ
ꯍꯣꯏ ꯍꯣꯏ
ꯑꯗꯨꯗꯤ ꯂꯨꯍꯣꯡ ꯈꯣꯟꯗꯣꯡꯕꯗ ꯆꯠꯂꯁꯨ ꯑꯗꯨꯝ ꯍꯥꯏꯗꯤ ꯐꯠ ꯐꯠ ꯐꯠꯇꯧꯕꯅꯤꯅ ꯑꯗꯨꯝ ꯌꯥꯅꯦꯕ ꯍꯧꯖꯤꯛꯀꯤ ꯃꯔꯤ ꯀꯤꯕꯤ ꯌꯥꯎꯕꯗꯨꯗꯤ ꯈꯤꯇꯪꯕꯨꯗꯤ ꯅꯨꯡꯉꯥꯏꯔꯣꯏ ꯐꯖꯕꯕꯨꯗꯤ ꯑꯗꯨꯅ ꯍꯦꯜꯂꯦꯕ
ꯑꯣ ꯑꯗꯣ ꯑꯗꯨꯗꯤ ꯎꯝ ꯑꯗꯨꯗꯣ ꯂꯩꯗꯤ ꯂꯩꯗꯤ ꯂꯩꯔꯨꯁꯦ ꯑꯗꯣ ꯑꯇꯣꯞꯄꯁꯨ ꯌꯦꯡꯁꯦ ꯑꯩꯅꯅꯦ ꯈꯜꯂꯤꯁꯤꯅꯅꯦ ꯑꯩ ꯅꯪ ꯉꯝꯁꯨ ꯉꯝꯗꯅ ꯑꯋꯥꯡꯕꯗꯣ ꯀꯌꯥꯝ ꯉꯝꯗꯕꯅꯤꯅ ꯃꯔꯤ ꯐꯥꯕꯤꯁꯨ ꯄꯥꯝꯗꯦꯕ ꯑꯩꯅ ꯄꯥꯝ ꯃꯔꯤ ꯐꯥꯕꯁꯦ ꯑꯩꯈꯣꯏꯒꯤ ꯂꯨꯍꯣꯡꯕ ꯆꯠꯄ ꯈꯣꯠꯄꯗ ꯐꯗꯤ ꯐꯖꯩꯕ ꯃꯍꯤ ꯊꯤ ꯍꯥꯏꯕ ꯅꯠꯇꯕ ꯑꯩꯈꯣꯏꯒꯤ ꯐꯤꯌꯥꯔꯋꯦꯜꯒꯨꯝꯕꯗ ꯑꯗꯨꯗꯗꯤ ꯑꯗꯨꯝ ꯇꯣꯡꯈ꯭ꯔꯒꯗꯤ ꯑꯗꯨꯝ ꯇꯣꯡꯉꯒ ꯁꯨꯝ ꯍꯥꯏꯗꯤ ꯂꯧꯊꯣꯛꯅꯕ ꯅꯥꯏꯗꯦꯗꯅ ꯑꯗꯨꯝ ꯇꯣꯡꯉꯈꯩ ꯐꯔꯦꯕ ꯑꯩꯈꯣꯏ ꯏꯁꯥ ꯂꯨꯍꯣꯡ ꯆꯠꯄꯗꯗꯤ ꯃꯤꯒꯤ ꯌꯨꯝ ꯀꯥ ꯆꯪꯕꯗꯣ ꯆꯦꯄꯜꯗꯣ ꯊꯝꯂꯝꯝꯃꯒ ꯈꯣꯠꯂꯝꯃꯒ ꯑꯗꯨꯝ ꯆꯠꯇ꯭ꯔꯣ
ꯑꯗꯨꯅꯦ ꯑꯗꯨꯅꯦ ꯑꯩꯅ ꯍꯥꯏꯗꯣ ꯅꯪ ꯑꯩ ꯑꯩꯅ ꯍꯥꯏꯔꯤꯗꯣ ꯑꯗꯨꯗꯣ ꯆꯞ ꯆꯥꯗꯣꯏꯅꯦ ꯅꯪꯉꯣꯟꯗ
ꯑꯗꯨꯗꯨꯅ ꯍꯥꯏꯗꯤ ꯑꯗꯨꯗꯨꯅ ꯑꯩ ꯃꯔꯤ ꯀꯤꯗꯕꯤꯁꯦ ꯄꯥꯝꯕ ꯑꯗꯨꯒꯤ ꯈꯜꯂꯨꯔꯗꯤ ꯑꯁ ꯑꯩꯁꯨ ꯃꯔꯤ ꯀꯤꯕꯤ ꯑꯃ ꯑꯩ ꯂꯩꯌꯦꯕ ꯑꯅꯤ ꯑꯅꯤꯃꯨꯛ ꯂꯩꯌꯦꯕ ꯃꯔꯤ ꯀꯤꯕꯤꯁꯦ ꯍꯪꯕ꯭ꯔꯣ ꯃꯔꯤ ꯀꯤꯕꯤ ꯍꯩ ꯃꯔꯤ ꯀꯤꯕꯤ ꯍꯥꯏꯔꯒ ꯐꯅ ꯈꯣꯡꯗ ꯈꯣꯡꯅꯝꯗ ꯐꯥꯕꯤꯗꯣ ꯑꯗꯨ ꯂꯩꯌꯦꯕ ꯑꯗꯨ ꯑꯅꯤꯃꯨꯛ ꯂꯩꯕꯗꯨꯗ ꯑꯗꯨꯅ ꯍꯥꯏꯗꯤ ꯁꯣꯏ ꯍꯩꯖꯥ ꯈꯣꯠꯖꯥ ꯆꯠꯄꯗꯁꯨ ꯑꯗꯨꯝ ꯃꯅꯨꯡ ꯆꯪꯉꯝꯗꯥꯏꯗ ꯆꯄꯜ ꯊꯅꯝ ꯈꯣꯠꯅꯂꯝ ꯇꯧꯕꯗ ꯌꯥꯝꯅ ꯆꯤꯟꯕꯗꯣ ꯈꯪꯕ꯭ꯔꯥ
ꯅꯨꯡꯉꯥꯏꯇꯕꯅꯦ
ꯖ ꯑ ꯐꯤꯗꯨꯒ ꯀꯩꯗꯨꯒ ꯅꯨꯡꯉꯥꯏꯇꯕ ꯑꯣꯏꯌꯦꯕ ꯑꯗꯨꯗꯨꯅ ꯑꯩꯅ ꯑꯗꯨꯃꯥꯏꯅ ꯇꯧꯕꯤꯗꯨꯣ ꯄꯥꯝꯕꯅꯦ ꯑꯗꯣ ꯂꯩꯁꯦ ꯑꯩ ꯇꯧꯔꯛꯀꯦ ꯑꯩꯈꯣꯏ ꯃꯥꯥꯗ ꯊꯧꯔꯛꯑꯣ ꯊꯧꯔꯛꯑꯣ ꯑꯩꯈꯣꯏ ꯃꯥꯃꯥꯗ ꯃꯥꯒꯤ ꯐꯨꯔꯤ ꯑꯃꯁꯨ ꯅꯤ ꯃꯥꯏ ꯐꯨꯔꯤꯠ ꯑꯃ ꯍꯌꯦꯡ ꯂꯩꯔꯨꯔꯅꯤ ꯑꯗꯨꯒ ꯑꯔꯦꯝ ꯄꯩꯁꯥ ꯑꯗꯨꯝ ꯂꯩꯔꯤꯗꯅ
ꯍꯧꯖꯤꯛꯄꯨ ꯊꯥꯕꯤꯔꯛꯀꯦ ꯉꯥꯏ ꯎ ꯄꯥꯏ ꯑꯣ
ꯊꯥꯔꯛꯑꯣ ꯊꯥꯔꯑꯣ ꯍꯧꯗꯤ ꯊꯥꯅꯗꯤ ꯌꯥꯗꯕ꯭ꯔꯥ ꯅꯪ ꯀꯣꯟ ꯊꯥꯕꯗꯤ ꯀꯩꯗꯧꯕ
ꯌꯥꯏ ꯑꯗꯨꯁꯨ
ꯑꯩꯈꯣꯏ ꯆꯦ ꯅ ꯆꯥꯝꯃꯉꯥꯒꯤ ꯐꯨꯔꯤꯠ ꯇꯤꯁꯥꯔ ꯑꯍꯨꯝ ꯇꯧꯋꯤ ꯄꯣꯔꯛꯑꯒ ꯁ꯭ꯋꯥꯏꯁꯤꯗ ꯑꯩꯈꯣꯏ ꯏ ꯅꯝꯃꯒ ꯑꯩꯒ ꯑꯃꯒ ꯈꯥꯎ ꯑꯃ ꯌꯦꯟꯅꯔꯤ
ꯎꯝ
ꯑꯩꯉꯣꯟꯗꯅ ꯃꯕꯥꯟꯅꯤꯅ ꯄꯥꯝꯗꯕ ꯃꯆꯨ ꯑꯃ ꯄꯤꯁꯤꯜꯂꯦꯕ
ꯑꯗꯨꯝ ꯅꯨꯄꯤꯁꯨ ꯅꯨꯄꯥꯁꯨ ꯂꯤꯛꯄꯤ ꯌꯥꯕꯤ ꯑꯣꯕꯔꯁꯥꯏꯖꯇꯣ ꯅꯠꯇ꯭ꯔꯣ
ꯃꯥꯅꯦ ꯑꯣꯕꯔꯁꯥꯏꯁ ꯑꯃ ꯆꯥꯝꯃꯉꯥ ꯍꯥꯟꯕꯤ ꯑꯗꯨꯝꯇꯨꯝꯕꯤꯗꯒ ꯑꯁ ꯅꯨꯡꯉꯥꯏꯒꯗꯕꯅꯤꯅꯗꯤ ꯏꯪ ꯏꯪ ꯂꯥꯎꯕꯩ ꯑꯗꯨꯝ ꯀꯥꯂꯦꯟꯊꯥꯒꯤ ꯑꯩꯈꯣꯏꯅꯒ ꯇꯨꯝꯕꯗ ꯂꯤꯔꯛꯄ ꯄꯥꯝꯕ ꯐꯤꯗꯥꯗꯣ ꯑꯗꯨꯒꯨꯝꯕꯅꯤꯗ
ꯅꯪꯒꯤꯅ ꯀꯥꯏ ꯃꯆꯨ ꯄꯤꯔꯛꯏꯕ
ꯑꯥ ꯑꯩꯅ ꯂꯥꯏꯕ꯭ꯔꯨ
ꯑꯣ ꯃꯣ ꯍꯦꯅꯤꯅ ꯄꯥꯝꯗꯕ
ꯈꯔ ꯃꯆꯨꯀ ꯑꯩ ꯉꯁꯥꯏ ꯑꯩꯈꯣꯏ ꯆꯦ ꯑꯩ ꯗꯨꯥꯟꯗꯒꯤ ꯕꯦꯜ ꯑꯃ ꯂꯧꯔꯛꯑꯦ ꯕꯦꯜ ꯍꯧꯖꯤꯛꯀꯥꯟꯒꯤ ꯋꯥꯏꯀꯤꯕ ꯌꯥꯎ ꯌꯥꯎꯗꯣ
ꯎꯝ ꯍꯌꯦꯡ ꯌꯣ ꯌꯣ ꯇꯧꯔꯒ ꯂꯥ
ꯅꯪꯅ ꯄꯥ ꯅꯪꯅ ꯄꯛꯅꯤꯡꯪꯁꯨ ꯄꯥꯝꯈꯤꯕꯁ ꯎꯔꯒ ꯆꯃꯩꯅꯦ ꯑꯩ ꯍꯥꯏꯕꯤꯒꯦ ꯑꯗꯨꯝ ꯑꯩꯗꯤ ꯑꯩꯈꯣꯏꯅ ꯄꯥꯝꯕꯕ ꯃꯥꯅꯦ ꯍꯥꯏꯗꯤ ꯑꯗꯣ ꯍꯥꯏꯗꯤ ꯕ꯭ꯂꯦꯛꯇꯁꯨ ꯊꯣꯛꯑ ꯕ꯭ꯂꯦꯛꯇꯁꯨ ꯑꯗꯨꯝ ꯐꯖꯩꯗ ꯋꯥꯏꯠꯁꯤꯅ ꯄꯥꯝꯃꯦ ꯅꯪꯅ ꯋꯥꯏꯠ ꯂꯧꯔꯛꯄ ꯕꯛꯇꯕꯤ ꯌꯥꯔꯦ
ꯎꯝ ꯃꯆꯥꯗꯨꯔꯣ
ꯃꯁꯥ ꯅꯠꯇꯦ ꯑꯆꯧꯕꯗ ꯑꯄꯥꯛꯄꯗꯣ ꯑꯄꯥꯛꯄꯗ ꯃꯥꯧ ꯋꯥꯏꯇꯤ ꯑꯃ ꯌꯣꯠꯀꯠ ꯌꯣꯠꯀ ꯕꯤꯟꯗꯤ ꯕꯤꯟꯗꯤ ꯕꯤꯟꯗꯤ ꯊꯨꯡ ꯊꯤꯟꯕꯗꯣ
ꯎꯝ
ꯈꯪꯗꯕ꯭ꯔꯥꯅ ꯍꯥꯏꯁꯦ
ꯈꯪꯗꯦ ꯎꯔꯗꯤ ꯈꯪꯅꯤ
ꯀꯗꯤ ꯑꯣꯍ ꯃꯥꯗꯤ ꯆꯥꯛ ꯆꯥꯔꯤꯁꯤꯦ ꯄꯨꯡ ꯃꯥꯄꯟ ꯇꯥꯗꯧꯔꯦ ꯆꯥꯛ ꯀꯥꯝ ꯂꯣꯏꯔꯕꯅꯦ ꯏꯟꯖꯥꯡꯗ ꯑꯩꯅ ꯐꯇꯣ ꯏ ꯑꯦ ꯏ ꯈꯔꯁꯇꯦ ꯐꯇꯣ ꯊꯝꯃꯕꯅꯤ
ꯆꯥꯊꯣꯛꯑꯣ ꯆꯥꯊꯣꯛꯑꯣ ꯆꯥꯛꯇꯣ
ꯆꯥꯛꯁꯦ ꯂꯥꯝꯃꯦꯑ ꯍꯥꯏꯕ ꯉꯁꯥꯏ ꯀꯩ ꯈꯔ ꯆꯥꯁꯤꯜꯂꯛꯑꯁꯨ ꯍꯧꯖꯤꯛ ꯄꯨꯡ ꯃꯥꯄꯟ ꯇꯥꯛꯄꯗꯗꯤ ꯂꯥꯝꯃꯛꯑ ꯍꯥꯏꯕ ꯈꯔ ꯆꯥꯗ꯭ꯔꯗꯤ
ꯆꯥꯊꯣꯛꯑꯣ
ꯑꯩ ꯑꯗꯨ ꯂꯣꯏꯔꯒ ꯑꯃꯨꯛ ꯇꯧꯔꯛꯀꯦ ꯀꯣ
ꯍꯣ ꯍꯣ ꯍꯣꯏ
ꯎꯝ ꯊꯝ ꯊꯝ ꯎꯝ